ꯑꯥ
ꯑꯥꯎ ꯑꯧ
ꯑꯣ ꯇꯥꯏ ꯇꯔ
ꯑꯥ ꯈꯪꯕ꯭ꯔꯣ ꯑꯗꯨꯗ ꯎꯝ ꯑꯗꯨꯒꯤꯅꯤ ꯍꯥꯏꯗꯤ ꯑꯣ ꯑꯗꯨ ꯍ ꯑꯗꯨꯒꯤ ꯗꯥꯏꯔꯦꯛ ꯇꯣ ꯑꯗꯩ ꯑꯃꯨꯛ ꯆꯪꯗꯣꯏꯅꯦ ꯑꯗꯨꯒꯤꯅꯦ ꯑꯣ ꯑꯗꯨꯏꯅꯦ ꯀꯨꯝꯍꯩ ꯍꯔꯥꯎꯁꯤꯀꯣ ꯎꯝ ꯇꯧ ꯇꯥꯔꯁꯨ ꯀꯌꯥ ꯀꯩꯅꯣ ꯇꯧꯗꯦꯕ
ꯎꯝ
ꯇꯧꯒꯟꯗꯕꯒꯤ ꯑꯗꯨꯝ ꯐꯪꯗꯕꯗꯣ ꯀꯨꯝꯍꯩ ꯍꯔꯥꯎꯗ ꯀꯔꯝꯕꯅ ꯄꯥꯝ ꯄꯥꯝꯃꯦ
ꯀꯨꯝꯍꯩ ꯍꯔꯥꯎꯁꯦ ꯄꯥꯝꯕꯁꯦ ꯀꯣ ꯑ ꯀꯩ ꯍꯥꯏꯗꯣꯏꯅꯣ ꯑꯩꯈꯣꯏ ꯀꯨꯝꯍꯩ ꯍꯔꯥꯎꯖꯗꯤ ꯄꯥꯝꯕꯗꯤ ꯀꯩ ꯂꯩꯕꯖꯥꯠꯅꯣ ꯈꯪꯗꯦ ꯑꯗꯨꯣ ꯈꯟꯈꯤ ꯑꯩꯅ ꯂꯩꯔꯤꯁꯦ ꯀꯨꯝꯍꯩ ꯍꯔꯥꯎꯕꯨꯗꯤ ꯃꯌꯥꯝ ꯂꯩꯗꯅꯀꯣ ꯑꯩꯈꯣꯏ
ꯂꯩꯌꯦ ꯍꯣꯏ
ꯆꯩꯔꯥꯎꯕ ꯂꯩꯔꯦ ꯅꯤꯉꯣꯣꯟꯜ ꯆꯥꯛꯀꯧꯕ ꯑꯗꯨꯗꯒꯤ ꯌꯥꯎꯁꯪ
ꯑꯗꯨꯠꯇ ꯑꯩ ꯑꯇꯩꯗꯤ ꯈꯪ ꯌꯥꯝꯃꯟꯗꯅ
ꯌꯥꯝꯃꯗꯅ ꯒ꯭ꯌꯥꯟ ꯇꯁꯦ ꯑ ꯌꯥꯎꯁꯪ ꯍꯥꯏꯔꯣꯅꯦ ꯌꯥꯎꯁꯪꯅ ꯏꯄꯥ ꯃꯌꯥꯝꯗꯒꯤꯁꯨ ꯌꯥꯎꯁꯪꯁꯤꯅ ꯅꯨꯃꯤꯠꯁꯨ ꯈꯔ ꯁꯥꯡꯉꯒ ꯑꯗꯨꯝ ꯍꯥꯏꯗꯤ ꯊꯥꯏꯅ ꯑꯩꯈꯣꯏꯒꯤ ꯑꯕꯦꯔ ꯇꯩꯅꯕꯒ ꯌꯥꯝ ꯆꯠꯂꯛꯑꯦꯕꯀꯣ
ꯊꯥꯕꯜꯒ ꯆꯣꯡꯕ꯭ꯔꯥ
ꯊꯥꯕꯜꯗꯤ ꯆꯣꯡꯗꯌꯦ ꯆꯣꯡꯗꯦ ꯍꯥꯏꯁꯦ ꯏꯃꯥꯟꯅꯕꯒ ꯇꯣꯏꯅ ꯆꯠꯂꯒ ꯉꯍꯥꯛ ꯃꯣꯏꯒꯤ ꯄꯔꯦꯡꯒ ꯄꯥꯏꯃꯤꯟꯅꯔꯒ ꯉꯥꯏꯍꯥꯛ ꯔꯥꯎꯟ ꯑꯃꯅꯤꯅꯤ ꯆꯣꯡꯉꯨꯕ ꯑꯗꯨꯗꯒꯤ ꯑꯗꯨꯝ ꯏꯀꯥꯏꯔꯒ ꯑꯗꯨꯝ ꯊꯣꯛꯂꯛꯑꯦꯕ ꯑꯩ ꯅꯨꯄꯤ ꯁꯝꯕꯗꯣ ꯑꯗꯨꯝ ꯀꯨꯏꯅ ꯆꯣꯡꯉꯝꯁꯨ ꯏꯀꯥꯏꯑꯕ ꯊ ꯑꯗꯣ ꯍꯩꯁꯨ ꯍꯩꯇꯕ ꯍꯥꯏꯇꯥꯔꯦꯀꯣ ꯑꯗꯨꯗꯨꯅ ꯀꯨꯏꯔꯦ ꯍꯦꯛꯇ ꯊꯥꯕꯒ ꯆꯣꯡꯈꯤꯗꯕ ꯑꯗꯨꯝ
ꯀꯤ ꯌꯥꯎꯁꯪꯒꯤ ꯇꯧꯈꯤꯕꯗꯣ ꯆꯣꯡꯉꯝꯃꯔꯣꯏ
ꯎꯝ ꯆꯣꯡꯗ꯭ꯔꯦ ꯍꯥꯏꯗꯤ ꯏꯃꯥꯟꯅꯕꯈꯩꯁꯦ ꯃꯣꯏ ꯃꯣꯏꯒꯤ ꯊꯕꯛ ꯂꯣꯏ ꯆꯤꯟꯅꯕꯒꯤꯀꯣ ꯑꯃ ꯑꯃꯒꯤ ꯂꯣꯏ ꯆꯠꯅꯈꯤꯕꯗꯣ ꯑꯗꯨꯗꯒꯤ ꯃꯣꯏ ꯃꯁꯥ ꯃꯁꯥꯒꯤ ꯑꯗꯨꯗꯒꯤ ꯅꯨꯄꯤ ꯊꯤꯅꯕ ꯂꯣꯏ ꯌꯥꯎꯅꯈ꯭ꯔꯦ
ꯑ
ꯑꯗꯨꯝꯕ ꯑꯗꯨꯝꯕ ꯃꯌꯥꯝꯗꯨꯒꯤ ꯇꯧꯕꯅꯤꯅ ꯂꯣꯏ ꯀꯥꯏꯅꯔꯛꯄꯒꯤ ꯑꯩꯈꯣꯏꯒꯤ ꯄꯨꯜꯂꯝꯕ ꯑꯩꯈꯣꯏꯒꯤ ꯑꯩꯈꯣꯏꯒꯤ ꯒ꯭ꯔꯨꯞ ꯍꯥꯏꯇꯥꯔꯦ ꯑꯩꯈꯣꯏꯒꯤ ꯄꯨꯜꯂꯝꯕ ꯑꯩꯈꯣꯏꯒꯤ ꯃꯁꯤꯡꯗꯣ ꯂꯣꯏ ꯍꯟꯊꯔꯛꯄꯗꯣ
ꯎꯝ ꯃꯥꯅꯦ ꯏꯇꯣꯝꯗ ꯆꯠꯄꯗꯤ ꯌꯥꯕ ꯅꯠꯇꯦꯗꯅ ꯃꯌꯥꯝ ꯄꯨꯜꯂꯞ ꯄꯨꯜꯂꯀꯥꯟꯗ ꯁꯨꯝ ꯅꯨꯡꯉꯥꯏꯕꯩ ꯋꯥꯅꯦꯕ
ꯎꯝ
ꯆꯣꯡꯉꯛꯇꯦꯗ ꯑꯩꯈꯣꯏꯖꯨ ꯊꯥꯕꯜꯖꯦ ꯑꯩꯗꯤ ꯀꯩꯅꯣꯅꯤ ꯏꯄꯥꯝ ꯄꯥꯝꯃꯦ ꯑꯁ ꯑ ꯑꯩꯈꯣꯏ ꯃꯥ ꯀꯩꯅꯣꯗꯣ ꯆꯩꯔꯥꯎꯕꯗꯣ ꯆꯩꯔꯥꯎꯕꯖꯦ ꯈꯪꯕꯔ ꯄꯥꯝꯃꯤꯖꯦ ꯑꯇꯩ ꯅꯠꯇꯦꯕ ꯍꯌꯦꯡ ꯆꯩꯔꯥꯎꯕꯅꯦ ꯍꯥꯏꯔꯒ ꯎꯝ ꯅꯨꯡꯗꯥꯡꯗꯨꯗ ꯍꯦꯛꯇ ꯁꯤꯟꯕ ꯂꯥꯡꯕ ꯇꯧꯔꯒ ꯁꯦꯝꯃꯝꯃꯦꯗꯅ
ꯎꯝ
ꯅꯣꯡꯉꯥꯜꯂꯀꯥꯟꯗ ꯆꯩꯔꯥꯎꯕꯅꯦ ꯑꯁ ꯑꯈꯣꯏꯅ ꯍꯥꯟꯅ ꯆꯥꯛ ꯊꯥꯗꯣꯏꯅꯦ ꯀꯥꯏꯅꯒ ꯋꯥꯈꯟꯗꯨꯗ ꯂꯩꯕꯗꯣ ꯑꯗꯨꯃꯥꯏꯅ ꯉꯟꯇꯅꯥ ꯍꯣꯏ ꯍꯣꯏ ꯑꯁ ꯉꯟꯇꯥꯅ ꯍꯥꯟꯅ ꯄꯤꯖꯗꯣꯏꯅꯦꯒ ꯇꯧꯔꯒ
ꯎꯝ
ꯉꯟꯇꯅ ꯍꯧꯒꯜꯂꯒ ꯁꯤ ꯒꯦꯝꯒ ꯁꯥꯕꯒ ꯇꯧꯔꯒ ꯁꯦꯝꯃꯒ ꯊꯣꯡꯉꯒ ꯌꯥꯝ ꯇꯧꯕꯗꯣ
ꯎꯝ
ꯌꯥꯝ ꯄꯥꯝꯕꯗꯣ ꯑꯗꯨꯗꯨꯒ ꯥꯆꯥꯛ ꯑ ꯆꯩꯔꯥꯎꯕꯅꯦ ꯍꯥꯏꯔꯗꯤ ꯃꯌꯥꯝ ꯆꯥꯃꯤꯟꯅꯩꯗꯅ
ꯎꯝ
ꯑꯗꯨꯃꯥꯏꯟ ꯇꯧꯔꯅꯤ ꯑꯗꯨꯗꯨꯒ ꯂꯣꯏꯔꯒ ꯑꯃꯨꯛ ꯀꯣꯏꯕꯒ ꯆꯠꯂꯅꯤ ꯆꯠꯂꯒ ꯐꯣꯇꯣꯒ ꯅꯝꯃꯤꯗꯅ ꯑꯗꯨꯃꯥꯏꯟ ꯇꯧꯕꯩꯗꯤ ꯆꯩꯔꯥꯎꯕꯅ ꯄꯥꯝꯃꯤ ꯑꯗꯨꯗꯨꯒ ꯍꯧꯖꯤꯛꯀꯤ ꯑꯩꯗꯤ ꯌꯥꯎꯁꯪꯗꯣ ꯄꯥꯝꯗꯦꯕ ꯈꯪꯗꯦ ꯌꯥꯝ ꯂꯥꯡꯕ ꯈꯣꯠꯄꯒꯤ ꯇꯥꯏꯞꯇ ꯇꯧ ꯍꯣꯏ ꯏꯁꯄꯣꯔꯠꯁꯄꯨꯗꯤ ꯇꯧꯋꯤ ꯀꯣ ꯁꯥꯏꯠꯇ ꯇꯣꯉꯥꯟꯅ ꯅꯠꯇꯕꯤꯗ ꯌꯥꯎꯁ ꯍꯥꯏꯔꯒ ꯑꯗꯨꯝ ꯂꯥꯡꯕꯔꯣꯝꯗ ꯀꯩꯅꯣ ꯇꯧꯕꯗꯣ
ꯇꯧꯋꯦ ꯇꯧꯋꯦ ꯃꯥꯅꯦ ꯌꯥꯏꯅ ꯑꯗꯣ ꯑꯩꯒꯤ ꯑꯣꯏꯅ ꯅꯨꯡꯉꯥꯏꯖꯦ ꯌꯥꯎꯁꯪ ꯍꯥꯏꯔꯒꯅ ꯃꯥ ꯌꯥꯎꯗ꯭ꯔꯦꯁ ꯄꯣꯠꯇꯣ ꯂꯩꯀꯥꯏꯒꯤ ꯄꯨꯜꯂꯞ ꯑꯗꯨꯝ ꯑꯩꯈꯣꯏꯁꯨ ꯑꯗꯨꯝ ꯎꯝ ꯎꯝ ꯍꯥꯏꯗꯤ ꯑꯩꯈꯣꯏꯁꯨ ꯁꯄꯣꯔ꯭ꯠꯀꯤ ꯃꯦꯝꯕꯔꯗꯣ ꯑ ꯀ꯭ꯂꯕꯀꯤꯗꯣ ꯑꯣꯏꯔꯕꯅꯤꯅ ꯊꯣꯛꯑꯒ ꯑꯩꯈꯣꯏꯅ ꯁꯤꯠ ꯂꯥꯡ ꯇꯧꯋꯤꯗꯅꯀꯣ ꯌꯥꯝꯒꯤ ꯃꯧ ꯂꯩꯁꯥꯕꯤ ꯄꯥꯈꯪ ꯑ ꯑꯗꯨꯗꯒꯤ ꯑꯍꯟ ꯑꯂꯣꯏ ꯁꯤꯜꯂꯒ ꯃꯣꯏꯒꯤ ꯇꯧꯕꯗꯣ ꯌꯥꯝ ꯅꯨꯡꯉꯥꯏꯕ ꯍꯥꯏꯇꯥꯔꯦꯀꯣ ꯑꯗꯨꯝꯗꯤ ꯁꯤꯟꯕ ꯂꯥꯛꯄꯁꯦ
ꯑꯗꯨꯗꯒꯤ ꯑꯗꯨꯃꯥꯏꯅ ꯄꯥꯝꯗꯦ ꯌꯥꯎꯁꯪꯗꯤ
ꯃꯤꯃꯤꯒꯤ ꯃꯤ ꯃꯤꯒꯤ ꯑꯄꯥꯝꯕ ꯍꯥꯏꯗꯨꯅꯦ ꯑꯗꯨ ꯆꯩꯔꯥꯎꯕꯖꯦ ꯑꯩꯈꯣꯏꯒꯤ ꯑ ꯑꯩꯈꯣꯏꯒꯤ ꯃꯤꯇꯩꯩꯒꯤ ꯑꯩꯈꯣꯏꯒꯤ ꯑꯩꯈꯣꯏꯒꯤ ꯈ꯭ꯋꯥꯏꯗꯒꯤ ꯈ꯭ꯋꯥꯏꯗꯒꯤ ꯅꯤꯌꯣꯝ ꯆꯨꯝꯕ ꯍꯥꯏꯔꯒꯗꯤ ꯗꯤ ꯍꯔꯥꯎꯕꯁꯦꯀꯣ ꯑꯗꯨ ꯆꯩꯔꯥꯎꯕꯁꯤꯅꯦꯕ
ꯃꯥꯥꯅꯤ
ꯑꯗꯨꯗꯒꯤ ꯅꯤꯉꯣꯟ ꯆꯥꯛꯀꯧꯕꯖꯨ ꯍꯥꯏꯕ ꯋꯥꯅꯤ ꯅꯤꯡꯉꯣꯟ ꯆꯥꯛꯀꯧꯕ ꯍꯥꯏꯖꯦ ꯅꯤꯡꯊꯧ ꯑꯃꯅ ꯍꯧꯗꯣꯛꯈꯤ ꯈꯤꯕꯩ ꯋꯥꯅꯦꯕ ꯅꯠꯇ꯭ꯔꯥꯀꯣ ꯑꯗꯨꯕꯨ ꯑꯩꯈꯣꯏꯒꯤ ꯍꯥꯏꯗꯤ ꯅꯤꯌꯣꯝ ꯆꯨꯝꯕꯗꯤ ꯑꯩꯈꯣꯏ ꯆꯩꯔꯥꯎꯕꯁꯦ ꯃꯌꯥꯝ ꯄꯨꯟꯅꯖꯨ ꯑꯃꯨꯛ ꯌꯦꯜꯂꯒ ꯆꯥꯃꯤꯟꯅꯕ ꯃꯌꯥꯝꯖꯦ ꯁꯦꯔꯤꯡ ꯇꯧꯕꯒꯤ ꯒꯤ ꯑꯃꯖꯨ ꯇꯥꯛꯏꯗꯅꯀꯣ ꯎꯝ
ꯑꯗꯨꯗꯒꯤ ꯑꯁ ꯀꯨꯏꯔꯛꯇ꯭ꯔꯦꯅꯦ ꯑꯃꯨꯛ ꯆꯍꯤ ꯈꯪꯍꯧꯔꯣꯏ ꯂꯣꯏꯕꯗꯤ
ꯈꯥꯡꯉꯔꯣꯏ ꯃꯊꯪ ꯂꯥꯛꯑꯅꯤ ꯑꯃꯨꯛ ꯆꯩꯔꯥꯎꯕ ꯑꯃꯨꯛ ꯂꯥꯛꯑ ꯍꯟꯗꯛ ꯍꯧꯒꯤꯕꯨ ꯀꯃꯥꯏꯟ ꯍꯧꯒꯤꯕꯅꯣ ꯈꯪꯍꯧꯗꯦ ꯆꯍꯤꯁꯦ ꯎꯝ ꯎꯝ ꯖꯔ ꯖꯔ ꯖꯔ ꯍꯧꯒꯤꯕ ꯎꯝ
ꯃꯇꯝꯗꯤ ꯈꯪꯍꯧꯗꯦ
ꯃꯥꯅꯦ ꯑꯗꯨꯗꯤ ꯑꯥ ꯍꯧꯖꯤꯛ ꯌꯨꯝꯗꯒꯤ ꯊꯕꯛꯃꯐꯝ ꯕꯨꯛ ꯆꯠ ꯕꯖꯦ ꯋꯥꯟ ꯑꯋꯥꯔꯃꯨꯛ ꯆꯪꯉꯦꯕꯀꯣ ꯑꯩꯈꯣꯏꯒꯤ ꯂꯥꯏꯟꯗ ꯂꯥꯏꯟꯗ ꯑꯩꯈꯣꯏꯒꯤ ꯆꯠꯄꯗꯀꯣ ꯇꯣꯉꯥꯟꯅ
ꯑꯗꯨꯏ ꯏꯁꯥꯏꯗꯒ ꯆꯠꯂꯗꯤ ꯀꯌꯥꯝꯀꯟ ꯑꯩꯒꯤꯗꯨꯔꯣ ꯍꯥꯏꯁꯦ
ꯑꯥ
ꯑꯧ ꯑꯩꯗꯤ ꯅꯪꯒꯤꯗꯣ ꯃꯥꯜꯂꯨꯔꯦ
ꯑꯣ ꯈꯣꯏꯒꯤꯗꯤ ꯑꯗꯨꯝ ꯅꯥꯛꯏꯗ ꯅꯛꯑ‌ꯦ ꯍꯥꯏꯁꯤ ꯇꯦꯟ ꯃꯤꯅꯤꯠꯁ ꯇꯩ
ꯑꯗꯨꯅꯦ ꯑꯩꯁꯨ ꯈꯜꯂꯤꯅꯦ ꯑꯗꯨꯃꯥꯏꯅ ꯆꯪꯉꯗꯤ ꯑꯁ ꯂꯥꯞꯄꯝꯃꯅꯤꯒꯥꯏꯅ ꯑꯩꯈꯣꯏꯒꯤꯗꯣ ꯎꯝ ꯏꯁꯥꯒꯤꯗ ꯆꯠꯂꯗꯤꯀꯣ ꯑꯗꯨꯝ ꯐꯣꯔꯇꯤ ꯃꯤꯅꯤꯠꯁ ꯁꯨꯃꯥꯏ ꯑꯣꯏꯌꯦꯕ ꯑꯗꯨꯒ ꯂꯥꯏꯟꯗ ꯆꯠꯄ ꯍꯥꯏꯖꯤꯅ ꯀꯩꯅꯣ ꯇꯧꯗꯣꯏꯅꯦꯕ ꯎꯝ ꯉꯥꯏꯊꯣꯛ ꯉꯥꯏꯁꯤꯟ ꯍꯥꯏꯕ ꯑꯃꯁꯨ ꯂꯩꯗꯅ ꯑꯗꯒꯤ ꯑꯩ ꯀꯟꯅ ꯊꯧꯋ‌ꯣ ꯍꯥꯏꯕꯁꯨ ꯌꯥꯕ ꯅꯠꯇꯦ ꯃꯤꯒꯤ ꯑꯃ ꯂꯩꯖꯕꯅꯤꯅꯀꯣ ꯑꯗꯨꯗꯨꯒꯤꯅꯦ ꯑꯗꯩ ꯈꯣꯡꯅꯒ ꯆꯠꯄꯁꯨ ꯃꯇꯦꯛ ꯃꯇꯦꯛ ꯌꯥꯎꯋꯦꯕ
ꯑꯥ ꯑꯗꯣ ꯅꯤꯡꯊꯝꯊꯥ ꯅꯤꯡꯊꯝꯊꯥꯗꯗꯤ ꯑꯩꯈꯣꯏꯒꯤ ꯁꯤꯁꯗꯔ ꯀꯃꯥꯏꯅ ꯇꯧꯋꯤ ꯅꯤꯡꯊꯝꯊꯥ ꯗꯒꯗꯤ ꯑꯌꯨꯛ ꯉꯟꯇꯥꯗꯗꯤ ꯑꯗꯨꯝ ꯒꯥꯔꯤꯗꯤ ꯑꯗꯨꯝ ꯂꯩꯕ ꯅꯠꯇ꯭ꯔꯣ
ꯎꯝ ꯂꯩꯇꯤꯌꯦ ꯑꯗꯨꯗꯅ‌ꯦ ꯊꯤꯜꯂꯤꯖꯤꯅ ꯑꯃꯨꯛ ꯍꯧꯖꯤꯛ ꯑꯃꯨꯛ ꯀꯥꯂꯦꯟ ꯑꯣꯏꯌꯦꯀꯣ ꯍꯧꯖꯤꯛꯇꯣ ꯑꯗꯨ ꯑꯣꯏꯕꯒꯤ ꯌꯦ ꯎꯝ ꯀꯩꯅꯣꯗ ꯑꯩꯈꯣꯏꯒꯤ ꯐꯥꯔꯁ ꯒꯥꯔꯤꯗꯣ ꯄꯨꯡ ꯃꯉꯥ ꯃꯉꯥ ꯃꯈꯥꯏ ꯑꯥ ꯃꯉꯥ ꯃꯈꯥꯏ ꯑꯣꯏꯌꯦꯕ
ꯎꯝ
ꯑꯗꯨꯗꯨꯒꯤ ꯑꯗꯨꯃꯥꯏꯅ ꯇꯧꯕ ꯑꯗꯨꯒ ꯅꯤꯡꯊꯝꯊꯥ ꯃꯇꯝꯗꯗꯤ ꯆꯦꯟꯗꯦ ꯑꯥ ꯇꯔꯦꯠꯇꯒ ꯆꯦꯟꯕ ꯌꯥꯎꯋꯦ ꯑꯗꯨꯗꯤ ꯇꯣꯛꯑꯦ ꯒꯤ ꯀꯩꯅꯣ ꯇꯧꯋꯦ ꯊꯤꯜꯂꯦ ꯑꯗꯨ ꯊꯤꯟꯕꯗꯣ ꯑꯗꯨꯃꯥꯏꯅ ꯐꯔꯛꯇꯨ ꯇꯥꯃꯟꯕꯗꯩꯅꯦ ꯑꯩꯅ ꯑꯩꯒꯤ ꯇꯧꯔ ꯂꯩ ꯍꯥꯏꯕꯗꯣ ꯑꯗꯨꯗꯨꯒ ꯑꯗꯨꯝ ꯇꯣꯛꯑꯦꯗꯅ ꯎꯝꯍꯨꯝ ꯎꯝ
ꯍꯣꯏꯅꯦ ꯑꯗꯣ ꯍꯣꯏꯗ ꯑꯗꯨꯕꯨꯗꯤ ꯍꯥꯏꯗꯤ ꯇ ꯇꯝꯕꯗꯣ ꯍꯧꯖꯤꯛꯁꯨ ꯑꯗꯨꯝ ꯌꯥꯔꯤ ꯀꯩꯅꯣ ꯇꯝꯒꯦ ꯍꯥꯏꯗꯤ
ꯌꯥꯏꯌꯦ ꯌꯥꯕꯗꯤ ꯑꯗꯣ ꯀꯤꯈꯤꯕꯁꯦ
ꯑꯥꯎ
ꯉꯝꯗꯦ ꯀꯤꯒꯟ ꯍꯥꯏꯗꯤꯅ‌ꯦ ꯏꯪꯈꯠꯂꯛꯄ ꯀꯩꯝ‌ ꯑꯀꯤ ꯑꯈꯪꯒ ꯈꯪꯗ꯭ꯔꯤ ꯀꯥꯟꯗꯣ ꯑꯗꯨ ꯀꯥꯟꯗ ꯇꯝꯕ ꯑꯣꯏꯔꯗꯤ ꯑꯃꯨꯛ ꯐꯗꯣꯏꯅꯦꯕ ꯍꯧꯖꯤꯛꯇꯤ ꯀꯥꯏꯗꯩ ꯑꯗꯨꯗꯨꯒꯤ ꯀꯤꯕꯗꯨꯅ ꯍꯦꯟꯕꯗꯣ ꯑꯗꯨꯒꯤ ꯊꯧꯔꯗꯤꯀꯣ ꯍꯦꯛꯇ ꯂꯥꯎꯔꯛꯇꯣꯏꯅꯦ ꯃꯣꯏꯅ ꯑꯗꯨꯗꯨꯝ ꯀꯤꯖꯈ꯭ꯔꯅꯤ ꯑꯩ
ꯎꯝ
ꯅꯣꯏꯗꯤ ꯍꯩ ꯀꯩꯅꯣꯗꯤ ꯌꯥꯝ ꯄꯥꯟꯕ꯭ꯔꯥ
ꯑ ꯍꯩꯅꯧ ꯄꯥꯜꯂꯦ
ꯑꯇꯩꯗꯤ ꯊꯥꯗ꯭ꯔ‌ꯣ
ꯋꯥ ꯑ ꯍꯩꯅꯧ ꯄꯥꯜꯂꯦ ꯑꯗꯨꯗꯒꯤ
ꯎꯝ
ꯉꯧꯕꯥ ꯉꯧꯕꯥ ꯑꯩꯈꯣꯏ ꯂꯩꯥꯏꯔꯛꯁꯤꯗ ꯑꯝꯇ ꯐꯥꯎꯕ ꯌꯥꯗꯕ ꯃꯣꯏ ꯍꯨꯏ ꯑꯃ ꯂꯩꯌꯦ ꯑꯗꯨꯝ ꯃꯤ ꯑꯃ ꯐꯥꯎ ꯒꯦꯔ ꯑꯥ ꯅꯨꯡꯗꯥꯡꯗ ꯑꯣꯏꯕ ꯍꯥꯏꯗꯤ ꯅꯨꯡꯗꯥꯡꯒꯨꯝꯕꯁꯦ ꯃꯥꯅ ꯁꯦꯟꯅꯗꯣꯏꯅꯤ ꯔꯥꯎꯟ ꯀꯣꯏꯔ ꯆꯠꯂꯒ ꯃꯤ ꯐꯥꯎ ꯌꯥꯗꯕ ꯑꯗꯨꯝ ꯈꯣꯡꯕ
ꯍꯣꯏ ꯅꯣꯏꯗꯤ ꯃꯩꯒ ꯑꯗꯨꯝ ꯉꯥꯜꯂꯝꯒꯅꯤꯀꯣ
ꯎꯝ ꯃꯩꯔꯣ
ꯑꯥ ꯅꯨꯡꯉꯥꯏꯔꯝꯅꯤ ꯍꯥꯏꯕ
ꯑꯩꯈꯣꯏ ꯎ ꯑꯍꯥꯟꯕꯗꯗꯤ ꯇꯧꯔꯝꯗꯦ ꯑꯗꯨꯕꯨ ꯍꯧꯖꯤꯛ ꯁꯨꯝ ꯍꯥꯏꯗꯤ ꯇꯧꯔꯛꯄꯒꯤ ꯆꯍꯤ ꯀꯨꯏꯔꯦꯗ ꯆꯍꯤ ꯃꯉꯥ ꯇꯔꯨꯛꯇ ꯀꯤ ꯁꯨꯔꯦ ꯃꯩ ꯐꯖꯅ ꯑꯗꯨꯝꯉꯥꯟꯕ ꯌꯥꯎ ꯁꯣꯔꯛꯇꯦ ꯑꯗꯨꯗꯤ ꯑꯩꯈꯣꯏꯒꯤꯗꯤ ꯑꯥ
ꯑꯗꯨꯒ ꯌꯥꯗꯕ ꯑꯃ ꯂꯩꯕ ꯑꯗꯨꯒꯤ ꯑꯩꯈꯣꯏꯗꯤ ꯉꯥꯟ ꯌꯥꯗꯦꯕ ꯄꯨꯡ ꯇꯔꯨꯛ ꯍꯧꯖꯤꯛꯄꯨꯗꯤ ꯇꯔꯨꯛꯁꯦ ꯉꯥꯜꯂꯤꯌꯦ ꯑꯗꯨꯝ ꯇꯔꯨꯛ ꯃꯈꯥꯏ ꯇꯔꯦꯠꯀ ꯇꯥꯔꯛꯑꯗꯤ ꯄꯨꯡꯃꯝꯅꯦ ꯍꯣꯏ ꯑꯗꯨ ꯍꯥꯟꯅꯗꯤ ꯍꯣꯢ ꯑꯗꯨꯝ ꯌꯥꯔꯤꯀꯥꯟꯗꯅꯤꯅꯦ ꯑꯗꯨꯝ ꯁꯣꯔꯣꯛꯇ ꯑꯣꯏꯔꯁꯨ ꯑꯗꯨꯃꯥꯏꯅ ꯅꯣꯏ ꯋꯥꯛꯀꯤꯡꯒ ꯆꯠꯂꯤꯗꯣ ꯑꯗꯨꯃꯥꯏꯅꯒ ꯑꯗꯨꯝ ꯆꯠꯂꯦꯕ ꯑꯗꯨꯝ ꯃꯩꯒꯗꯨ ꯄꯨꯡꯉꯥꯟ ꯉꯥꯜꯂꯒ ꯅꯨꯡꯉꯥꯏꯑꯦꯕ
ꯑꯣ ꯍꯧꯖꯤꯛ
ꯍꯧꯖꯤꯛꯇꯤ ꯂꯩꯇ꯭ꯔꯦ ꯍꯧꯖꯤꯛꯇꯤ ꯀꯥꯗ
ꯎꯝ ꯌꯥꯝꯅꯁꯨ ꯅꯛꯅꯕ ꯖꯒꯥ ꯑꯣꯏꯔꯦꯕ ꯅꯣꯏꯗꯣ ꯎꯝ
ꯑꯗꯨꯒꯤ ꯑꯗꯨꯅꯦ ꯑꯍꯣꯡꯕꯁꯦ ꯂꯥꯛꯏ ꯃꯌꯥꯝꯁꯦ
ꯑꯗꯨꯕꯨꯗꯤ ꯑꯍꯣꯡꯕ ꯍꯥꯏꯁꯦ ꯑꯗꯨꯃꯥꯏꯅ ꯑꯗꯨꯝ ꯂꯩꯕꯗꯤ ꯌꯥꯄꯣꯠꯇꯦꯗ ꯍꯌꯦꯡ ꯃꯇꯝ ꯑꯃꯗꯗꯤ ꯑꯗꯨꯝ ꯑ ꯑ ꯑꯗꯨ ꯑꯁꯦꯡꯕꯗꯣ ꯀꯩꯅꯣꯗꯨ ꯑꯗꯨꯝ ꯂꯥꯛꯈꯤꯅꯦꯕ
ꯍꯣꯏ
ꯑꯗꯨ ꯍꯩꯗꯤ ꯀꯩꯀꯩ ꯍꯩꯗꯤ ꯍꯧꯖꯤꯛꯀꯥꯟꯗꯤ ꯀꯩꯀꯩ ꯍꯩꯗꯤ ꯀꯩꯀꯩꯅ ꯑꯅꯝꯕ ꯍꯥꯎꯏ
ꯑꯩꯗꯤꯀꯣ ꯍꯩ ꯍꯥꯏꯔꯀꯥꯟꯗ ꯑꯩꯅ ꯈ꯭ꯋꯥꯏꯗꯩ ꯄꯥꯝꯅ ꯆꯥꯕꯗ ꯑꯩꯗꯤ ꯆꯨꯔꯐꯣꯟꯗꯣ ꯍꯧꯖꯤꯛꯕꯨꯗꯤ ꯃꯇꯝꯗꯤ ꯅꯠꯇꯦ ꯑꯗꯨ ꯑꯣꯢꯇꯔꯁꯨ ꯆꯨꯔꯐꯣꯟꯁꯦ ꯑꯩꯗꯤ ꯅꯨꯡꯗꯥꯡꯒ ꯑꯗꯨꯝ ꯁꯣꯏꯔ ꯁꯣꯏꯔ ꯆꯥꯗꯣꯏꯅꯦꯕ ꯍꯧꯖꯤꯛꯇꯤ ꯑꯗꯨꯝ ꯍꯩꯅꯧ ꯀꯝꯐꯣꯏ ꯃꯇꯝꯅꯤꯗꯅ ꯑꯗꯣ ꯍꯥꯟꯅꯗꯤ ꯌꯥꯝ ꯍꯥꯟꯅꯗꯤ ꯌꯥꯝ ꯄꯥꯜꯂꯝꯃꯦꯕ ꯑꯗꯣ ꯄꯥꯟꯗ꯭ꯔꯅꯤꯅ ꯆꯥꯗ꯭ꯔꯦ ꯑꯗꯣ ꯑꯩꯁꯦ ꯀꯩꯅꯣ ꯇꯧꯒꯦꯗꯤ ꯈꯜꯂꯤ ꯗ꯭ꯔꯥꯒꯣꯟ ꯐ꯭ꯔꯨꯏꯠꯇꯣ ꯃꯤ ꯌꯥꯝ ꯊꯥꯅꯩꯌꯦ ꯑꯗꯨꯏꯁꯨꯦ ꯊꯥꯁꯤꯔꯅ ꯁꯨꯝ ꯇ꯭ꯔꯥꯏ ꯑꯅꯧ ꯑꯅꯧꯕ ꯇꯧꯕꯁꯤꯅ
ꯑꯩꯈꯣꯏꯗꯤ ꯃꯅꯤꯡꯗ ꯏꯃꯥꯒꯩꯒꯅ ꯊꯥꯕꯅꯦ ꯍꯩꯇꯗꯅ ꯀꯨꯏꯔꯦ ꯆꯍꯤ ꯀꯌꯥꯅꯣꯃ ꯁꯨꯔꯦ ꯍꯧ ꯍꯧꯕꯗꯤ ꯍꯧꯋꯦ ꯄꯥꯟꯗꯕ ꯍꯩꯇꯕꯒꯤ ꯑꯗꯨ ꯃꯥꯒꯤꯗꯤ ꯃꯔꯣꯡ ꯃꯔꯣꯡ ꯆꯠꯍꯟꯕ ꯌꯥꯗꯦꯕ ꯑꯃ ꯃꯊꯥꯜꯗ ꯑꯗꯨꯝ ꯆꯠꯍꯥꯜꯒꯗꯕ ꯑꯣꯏ ꯂꯩꯔꯝꯃꯦ ꯃꯥꯒꯤꯁꯨ ꯂꯩ
ꯃꯤꯅꯗꯤ ꯕ꯭ꯔꯥꯟꯁ ꯃꯤꯅꯗꯤ ꯕ꯭ꯔꯥꯟꯁ ꯃꯁꯥ ꯌꯥꯝ ꯐꯜꯍꯜꯂꯣ ꯍꯥꯏꯗꯨꯗꯤ
ꯃꯁꯥ ꯌꯥꯝ ꯐꯜꯍꯟꯕꯁꯨ ꯌꯥꯗꯦ ꯍꯥꯏꯌꯦ ꯑꯩꯈꯣꯏꯒꯤꯗꯣ ꯑꯗꯨꯗꯩ ꯅꯥꯀꯟꯗ ꯑꯩꯈꯣꯏꯒꯤ ꯌꯥꯝ ꯄꯥꯟꯕ ꯑꯃ ꯂꯩꯌꯦꯕꯀꯣ ꯑꯩꯈꯣꯏ ꯀꯀꯥ ꯍꯣꯏꯒꯤ ꯑꯃ ꯃꯣꯏꯗꯣ ꯃꯁꯥ ꯌꯥꯝ ꯐꯍꯟꯗꯦꯕ ꯑꯗꯨꯝ ꯃꯥꯒꯤ ꯇꯦꯞ ꯑꯃ ꯑꯗꯨꯝ ꯆꯠꯍꯜꯂꯦꯕ ꯌꯨꯇ꯭ꯌꯨꯕꯇ ꯂꯣꯏ ꯐꯪꯕꯅꯤꯗ ꯍꯧꯖꯤꯛꯕꯨꯗꯤ ꯁꯦꯝꯗꯣꯛꯑꯦ ꯑꯩꯈꯣꯏ ꯈꯪꯉꯕꯅꯤꯅ ꯑ ꯑꯗꯨ ꯃꯥꯒꯤ ꯑꯗꯨꯝ ꯆꯍꯤ ꯑꯃꯗ ꯄꯥꯜꯂꯛꯇ꯭ꯔꯤꯌꯦ ꯑꯗꯨꯗꯤ ꯁꯦꯝꯗꯣꯛꯇ ꯉꯥꯏꯔꯕꯅꯤ ꯑꯣ ꯆꯍꯤ ꯑꯃꯗ ꯑꯅꯤꯔꯛ ꯑꯍꯂꯛ ꯄꯥꯜꯂꯦ ꯍꯥꯏꯕꯅꯦ ꯑꯗꯨꯝ ꯄꯥꯟꯕ ꯍꯧꯈ꯭ꯔꯗꯤ
ꯎꯝ ꯑꯗꯨꯝ ꯌꯨꯝꯗꯒ ꯊꯥ ꯌꯥꯏꯗꯅꯀꯣ ꯑꯗꯨꯗꯣ ꯑꯩ ꯊꯥꯒꯦꯅ ꯈꯜꯂꯤ ꯑꯗꯨ ꯅꯣꯏꯗꯣ ꯃꯔꯨꯗ ꯊꯥꯕ ꯃꯍꯩꯗꯨꯅ ꯊꯥꯕ꯭ꯔꯥ ꯅꯠꯇ꯭ꯔꯒ
ꯑꯩꯈꯣꯏꯗꯤ ꯏꯁ꯭ꯇꯦꯝ ꯂꯧꯔꯒ ꯌꯡꯁꯤꯟꯈꯤꯕꯅꯤ
ꯍꯥꯥ
ꯏꯁꯇꯦꯝ ꯃꯥꯒꯤ ꯃꯈꯣꯛꯒꯤ ꯂꯧꯔꯒ ꯌꯨꯡꯁꯤꯟꯈꯤꯕꯅꯦꯕ
ꯎꯝ
ꯎꯝ ꯎꯝ ꯇꯥꯏꯃꯤꯡ ꯂꯣꯏꯔꯦ ꯀꯛꯈ꯭ꯔꯅꯤ
ꯑꯥꯎ
ꯎꯝ ꯍꯣꯝ